ꯍꯣ ꯇꯥꯏ
ꯑꯥ ꯇꯥꯔꯕꯅꯦ ꯑꯗꯨꯅꯦꯕꯀꯣ ꯑꯗꯣ ꯅꯪꯅ ꯑꯩꯅ ꯍꯥꯏꯔꯝꯃꯦꯕꯕꯥ ꯃꯥ ꯖꯨꯟ ꯑꯠ ꯇꯤꯟꯁꯦ ꯀꯩꯝꯇ ꯊꯧꯗꯣꯛ ꯑꯗꯨ ꯂꯩꯇꯦ ꯃꯥ ꯑꯗꯨꯝ ꯂꯥꯛꯑꯣ ꯍꯥꯏꯗꯣ ꯅꯪꯅ ꯍꯌꯦꯡ ꯄꯤꯔꯝꯒꯦ ꯍꯥꯏ ꯇꯥꯔꯒꯗꯤ ꯖꯨꯟ ꯇꯤꯟꯗꯨꯗꯅ ꯅꯣꯏ ꯅꯣꯏ ꯃꯣꯆꯥꯗꯨꯁꯨ ꯊꯕꯛ ꯆꯠꯂꯣꯏꯗꯕꯃꯤꯅ ꯅꯣꯏ ꯑꯅꯤꯅ ꯑꯩꯅ ꯀꯨꯇꯤꯁꯦ ꯊꯜꯂꯝꯃꯅꯤꯗꯅ ꯁꯤꯗ
ꯎꯝ
ꯊꯝꯂꯝꯃꯒ ꯅꯣꯡꯉꯥꯜꯂꯒ ꯖꯨꯟ ꯑꯥꯏꯇꯤꯟꯒꯤꯗꯨꯗ ꯑꯗꯨ ꯅꯦ ꯇꯥꯟꯅ ꯅꯣꯏ ꯅꯨꯡꯊꯤꯟꯗ ꯆꯥꯛ ꯏꯁꯤꯡ ꯇꯣꯛꯑꯒ ꯇꯔꯥ ꯃꯥꯥꯊꯣꯏ ꯅꯨꯡꯗꯤꯟ ꯄꯨꯡ ꯑꯃ ꯑꯅꯤꯗꯥꯏ ꯂꯥꯛꯀꯦꯔꯥ ꯑꯗꯨꯃꯥꯏꯅ ꯇꯧꯒꯦꯔꯥ ꯄꯣꯊꯥꯔꯒ ꯑꯗꯨꯅ ꯐꯅꯦꯕ ꯅꯣꯏ ꯑꯅꯤ ꯂꯥꯛꯃꯤꯟꯅꯧ ꯍꯥꯏꯕ ꯑꯩ ꯍꯥꯏꯁꯦ
ꯖꯨꯟ ꯖꯨꯟ ꯑꯥꯏꯠꯇꯤꯟꯗꯣ ꯕꯟ ꯂꯩ ꯕꯟ ꯂꯩ ꯆꯠꯊꯣꯛ ꯆꯠꯁꯤꯟ ꯌꯥꯔꯕꯨꯗꯤ ꯂꯥꯛ꯫
ꯌꯥꯅꯤ ꯌꯥꯅꯤꯌꯦ ꯅꯠꯇꯦ ꯀꯔꯤꯝ ꯂꯩꯔꯣꯏꯁꯦ ꯃꯣꯆꯥ ꯅꯣꯏꯅꯤ ꯂꯥꯛꯑꯒꯅꯦ ꯇꯣꯞꯇ ꯐꯥꯎꯖꯤꯜꯂꯒꯅꯦ ꯀꯣꯡꯄꯥꯟꯒꯤꯗꯤ ꯑꯗꯨꯝ ꯐꯥꯎꯔꯒ ꯑꯗꯨꯝ ꯂꯥꯛꯑꯣꯄꯣ ꯂꯝꯕꯤꯗ ꯀꯔꯤꯝ ꯂꯩ ꯅꯠꯇꯦ ꯀꯔꯤꯝ ꯂꯩꯇꯦ ꯕꯟ ꯅꯠꯇꯦ ꯆꯨꯝꯅꯗꯒꯤ ꯑꯣꯐꯤꯁ ꯀꯔꯤ ꯀꯔꯥ ꯑꯣꯜ ꯖꯦꯅꯔꯦꯜ ꯁꯨꯇꯤ ꯄꯤꯕꯩ ꯋꯥꯅꯤ ꯕꯟ ꯅꯠꯇꯦ
ꯑꯣ ꯕꯟ ꯅꯠꯇꯦꯕ
ꯕꯟ ꯍꯥꯏꯅꯥꯗꯨꯅ ꯇꯣꯉꯥꯟꯕꯅꯤꯁꯤꯅ ꯖꯦꯅꯦꯔꯦꯜ ꯍꯣꯂꯤꯗꯦ ꯍꯥꯏꯕꯅꯤ ꯑꯩꯈꯣꯏ ꯃꯩ ꯃꯅꯤꯄꯨꯔꯒꯤ ꯑꯣꯏꯕ ꯍꯣꯂꯤꯗꯦ ꯄꯤꯕ ꯀꯩꯅꯣ ꯑꯃꯒꯤ ꯂꯩꯕꯥꯛꯀꯤ ꯑꯣꯏꯕ ꯀꯩꯅꯣ ꯑꯣꯏꯕ ꯗꯦ ꯑꯃ ꯑꯣꯏꯕꯅꯤꯅ ꯁꯨꯇꯤ ꯄꯤꯊꯣꯛꯄꯅꯦꯕ ꯕꯟ ꯅꯠꯇꯦꯕ ꯍꯥꯏꯗꯤ ꯏꯔꯥꯡ ꯇꯧꯔꯦꯕ ꯀꯩ ꯇꯧꯔꯣꯢꯕ ꯑꯗꯨꯗꯤ ꯑꯗꯨꯝ ꯂꯥꯛꯑꯣꯕ ꯅꯣꯏ ꯑꯅꯤ ꯂꯥꯛꯑꯒ ꯅꯣꯏꯅ ꯍꯥꯏꯔꯤꯕ ꯃꯑꯣꯡꯗꯣ ꯃꯣꯆꯥꯁꯨ ꯇꯥꯖꯔꯅꯤꯗꯅ ꯌꯥꯗ꯭ꯔꯥ ꯌꯥꯈꯤꯔꯣꯏꯌꯦ ꯏꯃꯥ ꯀꯣꯟꯅꯔꯣꯏꯌꯦ ꯀꯩꯅꯣꯅꯦ ꯀꯩꯅꯣꯅꯦ ꯑꯩꯕꯨ ꯀꯩꯅꯣ ꯃꯔꯣꯏꯒ ꯕꯣꯔꯤ ꯊꯣꯡꯗꯣꯏꯣ ꯅꯪ ꯃꯔꯣꯏꯅꯦ ꯅꯪ ꯈꯨꯗꯥꯡ ꯈꯛꯇꯅ ꯀꯥꯏ ꯀꯣꯟꯅꯗꯣꯏꯅꯣ ꯅꯍꯥꯟ ꯁꯤꯗꯩ ꯇꯪꯈꯥꯏ ꯁꯨꯝꯕ ꯑꯅꯤ ꯊꯣꯡꯉꯤꯗꯣ ꯀꯣꯅꯗꯔꯤꯗꯣ ꯈꯞ ꯆꯥꯎ ꯆꯥꯎꯕꯗ ꯂꯦꯟꯕꯤꯌꯣ ꯍꯌꯦꯡꯖꯦ ꯑꯩ ꯑꯩꯅ ꯍꯥꯏꯗꯣꯏꯖꯦ ꯍꯌꯦꯡꯖꯦ
ꯎꯝ
ꯅꯪ ꯑꯌꯨꯛ ꯄꯨꯡ ꯀꯗꯥꯏ ꯆꯠꯇꯣꯏꯅꯣ
ꯅꯪ ꯆꯠꯇꯔꯤ ꯉꯩꯗ ꯊꯤꯜꯂꯛ ꯑꯃꯒꯦꯅꯦ
ꯊꯤꯜꯂꯛꯑꯃꯣ ꯑꯗꯨꯗꯤ ꯌꯥꯏꯌꯦ ꯑꯌꯨꯛꯇ ꯂꯥꯛꯑꯝꯃꯣ ꯀꯩꯅꯣ ꯅꯪ ꯊꯤꯜꯂꯛ ꯀꯦꯔ ꯃꯣꯆꯥ ꯊꯔꯛꯀꯗ ꯑꯗꯨꯗꯤ ꯊꯔꯛꯑꯣ ꯑꯩꯅ ꯑꯗꯨꯝ ꯄꯤꯔꯝꯒ ꯀꯀꯥ ꯌꯦꯡꯊꯣꯛꯄꯤꯔꯣ ꯉꯁꯤꯁꯤꯃꯗꯨ ꯅꯣꯡꯉꯜꯂꯒ ꯋꯥꯔꯤꯗꯣ ꯁꯅꯔꯒ ꯃꯣꯏꯅꯤ ꯂꯥꯛ ꯂꯥꯛꯆꯔꯅꯤ ꯑꯗꯨꯝ ꯍꯥꯏ ꯌꯥꯔꯦꯕ ꯏꯗꯣꯏꯅꯦꯍꯦ ꯅꯪꯁꯨ ꯀꯩꯅꯣꯅꯦ ꯀꯨꯊꯤ ꯌꯦꯡꯉꯒ ꯏꯗꯣꯏꯅꯤ ꯀꯩꯅꯣ ꯄꯟꯆꯥ
ꯍꯣꯏ ꯑꯗꯨꯒꯤ ꯅꯨꯡꯈꯛꯀꯤ ꯌꯦꯡꯕ ꯅꯠꯇꯅ ꯃꯥꯒꯤ ꯀꯨꯊꯤꯗꯣ ꯐꯖꯅ ꯀꯨꯊꯤ ꯌꯦꯡꯕꯣ ꯍꯥꯏꯕ ꯑꯃ ꯂꯩꯅ ꯐꯖꯅ ꯑꯗꯨꯝ ꯂꯣꯏ ꯌꯦꯡꯕꯤꯗꯣ
ꯀꯨꯊꯤꯖꯦ ꯌꯦꯡꯗꯣꯏꯅꯦ ꯀꯨꯊꯤ ꯐꯖꯅ ꯌꯦꯡꯉꯦꯗꯅ ꯅꯪꯒꯤ ꯗꯁꯥ ꯀꯩꯀꯥ ꯂꯣꯏ ꯌꯦꯡ ꯀꯥꯟꯗ ꯑꯗꯨꯒꯤ ꯃꯇꯨꯡ ꯏꯟꯅꯅꯦ ꯅꯨꯡꯁꯦ ꯏꯔꯛꯀꯗꯣꯏꯁꯦ ꯅꯨꯡꯗꯨꯒꯤ ꯌꯦꯡꯕ ꯅꯠꯇꯦ ꯀꯔꯤꯅꯣ ꯅꯪ ꯑꯉꯥꯡꯗꯣ ꯀꯨꯊꯤꯗꯣ ꯌꯦꯡꯉꯀꯥꯟꯗ ꯅꯨꯡꯗꯣ ꯁꯤꯁꯤꯕꯅ ꯐꯩꯗꯣ ꯃꯥꯅ ꯍꯥꯏꯔꯛꯀꯗꯣꯏꯅꯦ
ꯑꯩꯅ ꯍꯥꯏꯕꯗꯤꯅꯦ ꯀꯨꯊꯤꯒꯤ ꯃꯔꯣꯟꯗꯣ ꯆꯦꯗ ꯐꯖꯅ ꯊꯣꯛꯄꯤꯌꯨ ꯍꯥꯏ ꯑꯩꯈꯣꯏꯅ ꯇꯥꯛ ꯎꯝ ꯌꯥꯎ ꯌꯦꯡꯕ ꯌꯥꯎꯗ꯭ꯔꯕꯅꯤꯅ ꯉꯝꯃꯔꯣꯏꯗꯕꯅꯤꯅ
ꯃꯔꯣꯟꯗꯣ ꯆꯞ ꯆꯥꯅ ꯏꯗꯣꯏꯅꯦ ꯇꯥꯎꯁꯦ ꯃꯔꯣꯟꯁꯦ ꯐꯥ ꯐꯖꯅ ꯑꯩꯒ ꯆꯠꯃꯤꯟꯅꯁꯦꯕ ꯑꯩꯈꯣꯏꯍꯨꯝꯕ ꯑꯗꯨꯝ ꯅꯪꯅ ꯀꯨꯊꯤ ꯂꯧ ꯂꯥꯛꯄꯗꯣ ꯑꯗ ꯑꯩꯈꯣꯏ ꯑꯍꯨꯝ ꯆꯠꯃꯤꯟꯅꯩꯗꯅ ꯃꯥ ꯄꯥꯊꯣꯛꯑꯅꯤꯗꯅ ꯐꯖꯅ ꯃꯔꯥꯡ ꯃꯔꯥꯡ ꯄꯥꯔꯅꯤꯗꯅ ꯑꯗꯨꯗ ꯅꯪꯅ ꯍꯪꯅꯤꯡꯕ ꯍꯥꯏꯅꯤꯡꯕ ꯌꯥꯎꯁꯤ ꯀꯥ ꯑꯗꯨꯗꯤ ꯑꯗꯨ ꯇꯧꯔꯒꯗꯤ ꯀꯩꯗꯧꯕ ꯐꯅꯤ ꯑꯗꯨ ꯋꯥꯔꯤ ꯑꯣꯏꯅ ꯇꯥꯟꯅꯒꯁꯨ ꯑꯗꯨꯝ ꯌꯥꯔꯦ ꯑꯗꯨ ꯀꯨꯊꯤꯗꯣ ꯄꯥꯊꯣꯛꯑꯅꯤꯗꯅ ꯁꯤꯡꯉꯩ ꯄꯥꯔ ꯇꯥꯔꯤꯗꯅ ꯑꯗꯨꯅꯤ ꯑꯗꯥꯅꯦ ꯑꯗꯨꯅꯤ ꯑꯗꯥꯅꯦ ꯍꯧꯖꯤ ꯁꯤꯅ ꯁꯤ ꯑꯩ ꯑꯩꯁꯨ ꯌꯥꯎꯔꯝꯃꯤꯅꯕ ꯋꯔꯤꯗꯣ ꯍꯪꯉꯒ ꯑꯗꯨꯝ ꯇꯧ ꯌꯥꯏꯗꯅ ꯅꯠꯇꯦ ꯅꯅꯥꯎꯒꯤ ꯀꯊꯤ ꯄꯣꯔꯛꯀꯦꯔꯥ ꯄꯣꯔꯛꯑꯣ ꯑꯩꯅ ꯍꯥꯏꯔꯤꯁꯦ ꯃꯣꯆꯥꯒꯤꯗꯪ ꯌꯦꯡꯒꯦꯔꯥ ꯌꯦꯡꯉꯣ ꯅꯪꯒꯤꯁꯨ ꯌꯦꯡꯊꯣꯛꯀꯦ ꯍꯥꯏꯔꯒꯗꯤ ꯌꯦꯡꯊꯣꯛꯑꯣ ꯅꯪꯒꯤ ꯌꯦꯡꯉꯩꯗ ꯌꯦꯡꯍꯧꯕꯅꯗꯤ ꯐꯕꯅꯦ ꯅꯪꯒꯤ ꯅꯨꯡꯁꯤꯕꯁꯤꯗꯕꯤ ꯇꯣꯛꯑꯒ ꯂꯨꯄꯥ ꯆꯍꯨꯝ ꯆꯍꯨꯝꯂ ꯅꯩꯅꯣ ꯂꯧꯕꯅꯦ ꯌꯥꯝ ꯂꯧꯗꯕꯅꯦ ꯑꯩꯈꯣꯏ ꯀꯥꯥꯒꯤꯗꯤ ꯃꯤꯒꯤꯗꯤ ꯂꯣꯏ ꯆꯧꯉꯥ ꯆꯧꯉꯥ ꯂꯧꯅꯩꯅꯦ ꯍꯥ ꯑꯗꯨꯗꯤ ꯅꯪꯅ ꯑꯁꯤ ꯅꯨꯡꯉꯥꯏꯕꯅꯦ ꯌꯥꯏꯗꯅ ꯑꯗꯨ ꯑꯣꯏꯔꯗꯤ ꯅꯪꯅ ꯃꯔꯣꯏꯁꯦ ꯊꯥꯡꯖꯤꯟꯒ ꯇꯧꯔꯒ ꯊꯣꯡꯒꯦ ꯇꯧꯕꯅꯦꯕ ꯑꯗꯣ ꯑꯩ ꯍꯋꯥꯏ ꯀꯩꯀꯩ
ꯕꯥꯝꯕꯣꯟꯒꯤ ꯇꯥꯏꯠꯞꯇꯥ
ꯊꯣꯡꯕ ꯍꯧꯗꯣꯡ ꯃꯊꯤꯒ ꯌꯦꯡꯉ ꯐꯟꯕ꯭ꯔꯥ ꯅ ꯐꯥꯏꯗꯦꯗ ꯀꯩꯁꯨ ꯑꯩꯈꯣꯏ ꯕꯥꯏꯒꯤ ꯐꯃꯨꯡꯗ ꯅꯍꯥꯟꯗꯣ ꯋꯥꯔꯤ ꯁꯥꯟꯅꯕꯗꯨꯗ ꯅꯪ ꯉꯥꯔꯥꯡ ꯅꯠꯇꯦꯅꯦ ꯅꯍꯥꯟ ꯉꯔꯥꯡꯂ ꯈꯪꯗꯦ ꯋꯥꯔꯤ ꯁꯥꯟꯅꯕꯗꯨꯗ
ꯑꯩꯈꯣꯏ ꯆꯦ ꯃꯆꯥꯗꯣ ꯑꯄꯤꯛꯄ ꯑꯇꯣꯝꯕꯤꯗꯣ ꯑꯗꯨꯗꯣ ꯀꯞꯄꯒ ꯆꯪꯉꯛꯄꯗ ꯂꯥꯡꯉꯅꯦꯅ ꯑꯩꯅ ꯇꯧꯕꯗ ꯑꯗꯨꯝ ꯑꯅꯣꯛꯇꯣ ꯂꯧꯊꯣꯛꯑ ꯊꯝꯕꯗꯨꯗ ꯃꯥꯁꯦ ꯆꯂꯣꯛ ꯌꯥꯝ ꯄꯥꯏꯒꯜꯂꯦꯕ ꯊꯨꯗꯦꯛ ꯊꯨꯗꯦꯛꯇꯅ ꯑꯗꯨ ꯑꯩꯅ ꯃꯣꯟ ꯃꯈꯥꯗꯨꯗ ꯈꯤꯇꯪ ꯏꯟꯁꯤꯜꯂꯒ ꯊꯝꯃꯝꯕꯗꯨꯗ ꯉꯔꯥꯡ ꯅꯨꯃꯤꯠ ꯆꯨꯞꯄꯅꯦ ꯄꯟꯖ ꯅꯪꯕꯨ ꯑꯃꯨꯛ ꯑꯩꯅ ꯑꯅꯣꯞꯁꯦ ꯊꯤꯕꯁꯦ ꯃꯐꯝ ꯖꯒꯥ ꯏꯃꯨꯡꯁꯤꯒꯤ ꯂꯩꯇ꯭ꯔꯕꯅꯦꯕ ꯑꯅꯣꯞꯁꯦ ꯊꯝꯐꯝꯁꯦ ꯑꯗꯨꯝ ꯂꯩꯒꯟꯕꯅꯦ ꯑꯩꯁꯦ ꯍꯨꯟꯗꯣꯛꯑꯃꯕ꯭ꯔꯥ ꯑꯩꯩꯅ ꯅꯨꯃꯤꯠꯇ ꯎꯄꯛꯞ ꯄꯣꯛꯄꯨ ꯀꯃꯥꯏꯅ ꯍꯧꯟꯗꯣꯛꯇꯨꯏꯅꯣ ꯑꯃꯨꯛꯁꯨ ꯈꯜꯂꯦꯕꯀꯣ ꯑꯗꯩꯗꯤ ꯑꯩꯈꯣꯏ ꯕꯥꯒꯤ ꯐꯃꯨꯡ ꯀꯔꯤ ꯀꯔ ꯂꯣꯏ ꯌꯦꯡꯉꯤꯅꯤ ꯍꯥꯏꯒꯠ ꯍꯥꯏꯒꯠꯇꯅ ꯑꯩꯈꯣꯏ ꯃꯥꯒꯤ ꯃꯣꯟ ꯅꯨꯡ ꯀꯩꯀꯥ ꯂꯣꯏ ꯍꯥꯏꯒꯠꯂꯤꯅꯤꯀꯣ ꯑꯦꯛꯖꯦꯛ ꯑꯩꯈꯣꯏ ꯕꯥꯒꯤ ꯐꯣꯟ ꯑꯩꯈꯣꯏ ꯕꯥꯒꯤ ꯃꯣꯟꯁꯤ ꯈꯛꯇꯪ ꯑꯩꯅ ꯍꯥꯏꯒꯠꯂꯝꯗ꯭ꯔꯕ ꯃꯣꯟ ꯃꯣꯟ ꯃꯈꯥꯁꯦ ꯁꯨꯝ ꯃꯥꯗ ꯍꯥꯏꯒꯠꯂꯝꯗ꯭ꯔꯦꯕ ꯀꯅꯥꯒꯤ ꯏꯆꯦꯒꯤ ꯏꯇꯩꯒꯤ ꯑꯥ ꯂꯩꯒꯗ ꯃꯐꯝꯁꯤꯇꯪꯅꯤꯀꯣ ꯋꯥꯠꯂꯝꯃꯤꯁꯦ ꯑꯩꯁꯦ ꯊꯋꯥꯏ ꯌꯥꯝ ꯅꯨꯡꯉꯥꯏꯇ꯭ꯔꯦ ꯄꯟꯁ ꯑꯅꯣꯞꯁꯤ ꯂꯨꯄꯥ ꯂꯤꯁꯤꯡ ꯑꯍꯨꯝꯒ ꯆꯥꯝꯃꯉꯥ ꯄꯤꯗꯅ ꯀ꯭ꯋꯥꯂꯤꯇꯤ ꯑꯐꯕꯅꯦꯕ ꯑꯩꯅ ꯎꯞꯄꯤꯕ ꯑꯅꯣꯛꯞꯁꯦ ꯅꯟꯊꯦꯛꯑ ꯇꯦꯛꯑꯝꯗ꯭ꯔꯤꯁꯤꯅꯦ ꯌꯦꯡꯉꯣ ꯈꯜꯂꯣꯗꯅ ꯑꯗꯨꯒ ꯑꯍꯨꯝꯒ ꯆꯥꯝꯃꯉꯥ ꯑꯗꯨꯃꯥꯏ ꯄꯤꯔꯒ ꯂꯩꯖꯕꯅꯦ ꯊꯋꯥꯏ ꯅꯨꯡꯉꯥꯏꯇ꯭ꯔꯦꯕ ꯑꯩꯅ ꯑꯩꯈꯣꯏ ꯊꯣꯏꯗ ꯍꯪꯉꯦ ꯑ ꯕꯖꯥꯔꯗ ꯆꯥꯝꯃ ꯑꯩ ꯖꯨ ꯑꯃ ꯂꯩꯒꯦ ꯇꯔꯤꯅꯤ ꯂꯨꯄꯥ ꯆꯥꯝꯃꯒ ꯕꯖꯥꯔꯗ ꯌꯥꯝ ꯍꯣꯡꯉꯦꯕꯀꯣ ꯑꯩꯁꯤꯅ ꯇꯣꯉꯥꯟꯅ ꯑꯩꯈꯣꯏꯒꯤ ꯃꯣꯏꯒꯤ ꯗꯨꯀꯥꯟ ꯍꯥꯡꯉ ꯍꯥꯡꯉ ꯂꯩꯕꯗꯣ ꯑꯗꯨꯒꯨꯝꯕꯗ ꯑꯣ ꯑꯗꯩ ꯂꯧꯕꯅꯦꯕ ꯑꯗꯣ ꯍꯧꯖꯤꯛ ꯕꯖꯥꯔꯒꯤꯗꯤ ꯑꯩꯈꯣꯏꯒꯤ ꯀꯩꯅꯣ ꯄꯥꯎꯅꯥ ꯕꯖꯥꯔꯒꯤꯗ ꯑꯃꯨꯛ ꯀꯟꯗꯦꯕ ꯑꯗꯨ ꯉꯥꯏꯍꯥꯛ ꯀꯤꯗꯤ ꯑꯗꯨꯝ ꯇꯉꯥꯏ ꯐꯗꯅꯗꯤ ꯎꯄꯕꯨꯗꯤ ꯌꯥꯏ ꯊꯥ ꯃꯔꯤ ꯃꯉꯥ ꯑꯗꯨꯝ ꯕꯨꯗꯤ ꯌꯥꯕ ꯍꯥꯏꯇꯥꯔꯦꯅꯦ ꯑꯗꯨꯗꯨꯗ ꯂꯩꯕꯗꯣ ꯃꯥꯒꯤꯁꯨ ꯍꯦꯛ ꯂꯩꯕꯅꯤꯅ ꯄꯩꯁꯥ ꯀꯌꯥꯃꯨꯛꯀ ꯄꯤꯔꯝꯒꯗꯒꯦ ꯍꯥꯏ ꯂꯨꯄꯥ ꯂꯤꯁꯤꯡ ꯑꯃ ꯆꯥꯝꯔꯤ ꯆꯥꯝꯃꯉꯥꯗꯗꯤ ꯑꯗꯨꯝ ꯌꯥꯅꯤ ꯁꯤꯅꯦꯕ ꯑꯗꯣ ꯂꯤꯁꯤꯡ ꯆꯥꯝꯃꯔꯤ ꯆꯥꯝꯃꯉꯥꯗꯣ ꯑꯃꯨꯛ ꯇꯤꯡꯊꯣꯛꯑꯒ ꯑꯃꯨꯛ ꯎꯞꯇꯣꯏꯅꯤꯗꯣ ꯑꯅꯣꯛꯇꯣ ꯀꯩꯁꯨ ꯅꯠꯇꯕꯗꯨꯗ ꯑꯗꯩꯗꯤ ꯑꯃꯨꯛ ꯃꯤꯡꯁꯦꯜꯗꯣ ꯑꯃꯨꯛ ꯑꯐꯕ ꯍꯥꯞꯅꯤꯡꯗꯗꯤ ꯀꯨꯏꯅ ꯆꯠꯂꯣꯏꯗꯣꯏꯅꯤꯗꯣ ꯑꯩꯁꯦ ꯋꯥꯈꯟꯗ ꯅꯨꯡꯉꯥꯏꯇ꯭ꯔꯦꯕꯀ ꯀꯣ ꯃꯥꯡꯈ꯭ꯔꯕꯅꯤꯅ ꯄꯨꯔꯥ ꯑꯃꯨꯛ ꯁꯤꯟꯕꯅ ꯐꯗꯣꯏꯔꯥ ꯋꯥꯈꯟꯗꯣ ꯐꯪꯉꯔꯣꯏꯗꯕ ꯑꯣꯏꯇꯥꯔꯗꯤ ꯎꯞꯄꯤꯉꯩꯩꯗ ꯑꯃꯨꯛ ꯑꯐꯕ ꯑꯃꯨꯛ ꯄꯨꯇꯨꯏꯅꯤꯗꯣ ꯉꯥꯏꯍꯥꯛꯀꯤ ꯑꯃꯨꯛ ꯂꯤꯁꯤꯡ ꯑꯃ ꯆꯥꯝꯃꯉꯥ ꯑꯃꯨꯛꯍꯂ ꯑꯃꯨꯛ ꯂꯤꯁꯤꯡ ꯆꯥꯝꯃꯉꯥ ꯁꯨꯝ ꯁꯤꯜ ꯂꯩꯕꯗꯨꯗꯤ ꯑꯃꯨꯛ ꯅꯨꯡꯉꯥꯏꯇ꯭ꯔꯦ ꯑꯃꯨꯛ ꯁꯤꯟꯅꯤ ꯄꯩꯁꯥ ꯑꯃꯨꯛ ꯃꯥꯡꯅꯤ ꯍꯥ ꯉꯥꯏꯍꯥꯛ ꯈꯔ ꯂꯩꯔ ꯇꯦꯛꯀꯅꯤꯅ ꯈꯜꯂꯛ ꯑꯩꯁꯦꯁꯨꯝ ꯋꯥꯈꯜꯂꯦ ꯑꯁ ꯑꯩꯁꯦ ꯁꯤꯜ ꯁꯤꯜꯂꯗꯤ ꯂꯤꯁꯤꯡ ꯑꯅꯤꯥꯆꯝꯃꯉꯃꯨꯛ ꯄꯤꯕ ꯑꯍꯨꯝꯃꯨꯛ ꯁꯤꯜꯂꯧꯕꯅ ꯐꯗꯣꯏꯔꯅꯤ ꯋꯥꯈꯟꯁꯦ ꯑꯩꯁꯦ ꯇꯨꯝꯕ ꯁꯨꯛꯌꯥ ꯌꯥꯗ꯭ꯔꯦꯕ ꯄꯩꯁꯥꯁꯦ ꯄꯨꯔꯥ ꯃꯥꯡꯉꯦꯅ ꯅꯣꯡꯉꯥꯜꯂꯒ ꯑꯩꯈꯣꯏ ꯃꯥꯅ ꯕꯕꯥꯅ ꯍꯧꯒꯠꯈ꯭ꯔꯒ ꯐꯝꯁꯤ ꯂꯣꯏꯍꯜꯂꯝꯗꯕꯗꯨꯗ ꯑꯩꯈꯣꯏ ꯃꯥꯅ ꯂꯣꯏꯁꯤꯜꯂꯣꯅ ꯍꯥꯏꯕꯗꯨꯗ ꯑꯩꯈꯣꯏ ꯊꯣꯏꯅ ꯍꯦꯛ ꯂꯣꯏꯁꯟꯕ ꯆꯪꯕ ꯑꯩꯅ ꯇꯣꯏꯂꯦꯠꯇ ꯂꯩꯕ ꯑꯗꯨꯗ ꯂꯣꯏꯁꯤꯜꯂꯤꯉꯩ ꯃꯣꯟꯗꯣꯍꯦꯛ ꯍꯥꯏꯒꯠꯂ ꯌꯦꯡꯉꯨꯏ ꯑꯣꯏꯝꯅꯤꯗꯅ ꯄꯨꯡꯄꯥꯛ ꯄꯥꯛ ꯂꯩꯔꯝꯃꯦ ꯍꯥꯏꯖꯤꯅꯦ ꯑꯅꯣꯞꯁꯦ ꯑꯗ ꯑꯩꯖꯤ ꯑꯅꯣꯞꯁꯦ ꯑꯩꯈꯣꯏꯒꯤ ꯄꯨꯔꯥ ꯄꯜꯂ ꯄ꯭ꯂꯥꯁꯇꯤꯛꯁꯦ ꯑꯩꯈꯣꯏꯒꯤ ꯀꯩꯅꯣꯅꯦꯕ ꯅꯣꯡꯊꯦꯛ ꯅꯨꯡꯆꯤꯡ ꯊꯨꯞꯇꯦꯛ ꯊꯦꯛꯆꯤꯟ ꯌꯥꯕꯤ ꯀꯦꯝ ꯇꯧꯗꯕ ꯄꯣꯠꯇꯣ
ꯎꯝ
ꯀꯩꯝ ꯇꯦꯛꯇꯤꯌꯦ ꯀꯃꯥꯏ ꯇꯦꯛꯇꯣꯏꯅꯣ ꯑꯩꯒꯤ ꯑꯅꯣ ꯑꯇꯣꯞꯄ ꯑꯅꯣꯛꯄ ꯑꯣꯏꯗꯤ ꯇꯦꯑꯗꯄꯣꯠꯅꯤꯍꯦ ꯀꯥꯏꯗꯩꯅꯣ ꯁꯤ ꯑꯩꯒꯤ ꯑꯅꯣꯛ ꯀꯤ ꯐ꯭ꯔꯦꯝꯖꯤꯒꯤ ꯀ꯭ꯋꯥꯂꯤꯇꯤꯖꯤꯒꯤ ꯀꯩꯅꯣ ꯑꯣꯏꯕꯒꯤ ꯇꯦꯛꯇ꯭ꯔꯤꯅꯤ ꯀꯥꯏꯗꯩꯅꯣ ꯑꯅꯣꯄ ꯑꯅꯣꯄ ꯑꯣꯏꯇꯥꯗꯤ ꯄꯤꯔꯛꯈ꯭ꯔꯦ ꯁꯤ ꯄꯨꯔꯥ ꯐꯝꯃꯒ ꯑꯩꯈꯣꯏ ꯕꯥꯏ ꯃꯀꯣꯛꯅ ꯑꯍꯤꯡ ꯆꯨꯞꯄ ꯅꯟꯖꯜꯂ ꯇꯨꯝꯃꯤꯅꯤ ꯀꯩꯝ ꯇꯧꯗꯦ ꯀꯩꯅꯣ ꯁꯦ ꯀ꯭ꯋꯥꯂꯤꯇꯤꯗꯣ ꯃꯥꯒꯤ ꯄꯣꯠꯇꯨꯗꯅꯦꯕ ꯁꯦ ꯅꯠꯇꯗꯤ ꯑꯅꯣꯛ ꯑꯇꯣꯞꯄ ꯑꯣꯏꯔꯝꯃꯗꯤ ꯂꯧꯈꯠ ꯌꯥꯔꯔꯣꯏ ꯂꯣꯏ ꯒ꯭ꯂꯥꯁꯇꯩꯩ ꯀꯩꯗꯩ ꯂꯣꯏ ꯀꯥꯏꯗꯣꯔꯤꯃꯤꯅꯦ ꯑꯩꯒꯤ ꯑꯩꯈꯣꯏ ꯃꯥꯅ ꯁꯤꯖꯦ ꯂꯩꯗ꯭ꯔꯤꯉꯩꯗ ꯁꯤꯖꯦ ꯂꯩꯗ꯭ꯔꯤꯉꯩꯗ ꯑꯩꯈꯣꯏ ꯃꯥꯒꯤ ꯑꯅꯣꯞ ꯑꯃ ꯑꯩꯈꯣꯏꯒꯤ ꯆꯨꯊꯦꯛ ꯅꯥꯏꯕꯤ ꯊꯥꯏꯅ ꯑꯍꯟꯅ ꯌꯥꯝ ꯎꯞꯄ ꯔꯦꯛꯇꯦꯡꯒꯜ ꯁꯦꯞꯇꯣ
ꯎꯝ
ꯑꯗꯨꯗꯣ ꯑꯩ ꯎꯞꯄꯦꯕ ꯃꯥꯏ ꯑꯩꯒꯤꯖꯦ ꯂꯩꯗ꯭ꯔꯤꯉꯩꯗ ꯑꯩꯅ ꯈꯤꯇꯪ ꯁꯨꯃꯥꯏꯅ ꯉꯥꯔꯒꯅꯦ ꯈꯤꯇꯪ ꯈꯨꯅꯤꯡꯅꯔ ꯀꯩꯅꯣ ꯃꯐꯝ ꯆꯥꯗꯅ ꯅꯥꯜꯂꯨ ꯅꯥꯜꯂꯨꯕꯅꯦꯃꯤ ꯄ꯭ꯔꯦꯛ ꯍꯥꯏꯔꯒ ꯄꯨꯡꯇꯦꯛ ꯇꯦꯛꯑꯒ ꯑꯗꯨꯝ ꯄꯨꯀꯥꯏ ꯀꯥꯏꯒ꯭ꯔꯦ ꯒ꯭ꯂꯥꯁꯅꯦ ꯐ꯭ꯔꯦꯝꯅꯦ ꯀꯩꯩꯅꯦ ꯄꯨꯡꯇꯦꯛ ꯇꯦꯛꯄ ꯋꯥꯟꯗ
ꯑꯗꯩꯗꯤ ꯑꯗꯩꯅꯦꯕ ꯑꯩꯅ ꯑꯅꯣꯞꯖꯦ ꯁꯤꯗꯤ ꯇꯥꯔꯖꯨ ꯀꯥꯏꯗꯕꯤ ꯑꯇꯩꯁꯦ ꯄꯣꯛꯂꯥꯎ ꯊꯥꯗꯔꯁꯨ ꯇꯦꯛꯇꯦ ꯄꯣꯛꯔꯥ ꯇꯥꯔꯁꯨ ꯇꯥꯌꯦꯒꯩ ꯃꯁꯤꯡ ꯈꯪꯗ꯭ꯔꯦꯕ ꯀꯩꯝ ꯇꯧꯗꯦꯕ ꯑꯗꯨꯗꯅꯦꯕ ꯑꯩꯅ ꯑꯁ ꯄꯩꯁꯥꯖꯦ ꯄꯥꯝꯃꯨꯕꯅꯅꯦ ꯂꯤꯁꯤꯡ ꯑꯍꯨꯝ ꯆꯧꯉꯥ ꯍꯥꯏꯖꯦ ꯐꯅꯌꯥꯝ ꯇꯥꯍꯜꯂꯛꯏꯅꯦꯕ ꯑꯣꯐꯔ ꯂꯩꯉꯩ ꯂꯧꯕꯅꯦꯕ
ꯎꯝ
ꯑꯗꯨꯃꯥꯏꯟ ꯇꯧꯔꯒ ꯂꯧꯔꯛꯏꯅꯦ ꯑꯩꯈꯣꯏ ꯊꯣꯏꯅ ꯑꯃꯨꯛ ꯇꯥꯡꯉꯤꯅꯦ ꯑꯩꯈꯣꯏ ꯊꯣꯏꯒꯤꯗꯤ ꯅꯣꯏꯒꯤ ꯍꯨꯖꯤꯛꯀꯤ ꯀꯩꯅꯣ ꯂꯧ ꯌꯥꯎꯕꯤꯗꯣ ꯑ ꯀꯔꯤ ꯍꯥꯏꯕꯅꯣ ꯎꯨꯝꯗ ꯆꯪꯉꯒꯅ ꯑꯃ ꯃꯝꯕꯤ ꯅꯨꯡꯁꯥ ꯑꯠꯇꯦ ꯅꯨꯡꯁꯥ ꯊꯣꯛꯑꯒꯅ ꯃꯝꯕꯤ ꯅꯨꯡꯁꯥ ꯊꯣꯛꯑꯅ ꯃꯝꯕꯤ ꯎꯔꯨꯝ ꯆꯪꯉ ꯃꯝꯕꯤꯗꯣ ꯀꯩꯅꯣ ꯐꯨꯇꯣꯀꯣꯄꯤ ꯐꯨꯇꯣꯀꯣꯄꯤ ꯍꯥꯏꯕ꯭ꯔꯥ ꯑ ꯐꯣꯇꯣꯀꯣꯃꯤꯅ ꯍꯥꯏꯅꯕꯗꯣ ꯑꯗꯨꯗꯨ ꯑꯗꯨꯒꯤꯗꯨꯗ ꯍꯥꯞꯄꯅꯦꯕ ꯑꯗꯨꯗ ꯍꯥꯞ ꯄꯅꯦ ꯃꯥꯏꯗꯤ ꯂꯨꯄꯥ ꯂꯤꯁꯤꯡ ꯑꯅꯤꯃꯨꯛ ꯍꯦꯜꯂꯦꯕ ꯃꯉꯥ ꯆꯧꯉꯥꯔ ꯀꯌꯥꯅꯣꯝ ꯂꯧ ꯑꯣꯅꯦꯕꯥꯏ ꯏꯃꯥꯅꯤꯒꯤ ꯁꯦꯝꯃꯤꯟꯅꯔꯨꯔ ꯑꯩ ꯄꯩꯁꯥꯗ ꯂꯩ ꯇꯕ ꯑꯩꯖꯨ ꯑꯗꯨꯒꯤ ꯍꯥꯞꯐꯜꯂꯒ ꯁꯦꯝꯕꯗꯨꯒ ꯀꯩꯅꯣ ꯇꯧꯕꯅꯤ ꯃꯥꯏꯗꯤ ꯇꯥꯡꯉꯦꯕ ꯃꯥꯏꯗꯨꯖꯨ ꯉꯥꯏꯍꯥꯛ ꯂꯩꯇ ꯉꯥꯏꯍꯥꯛꯇ ꯅꯨꯡꯉꯥꯏꯇꯦ ꯑꯅꯣꯞꯁꯦ ꯐꯩꯅꯦ ꯇꯣꯉꯥꯟꯅ ꯑꯃꯃꯨꯛ ꯁꯦꯝꯕ ꯍꯣꯏ ꯑꯗꯨꯝ ꯍꯥꯞꯄ ꯌꯥꯏꯗꯅ ꯄꯋꯥꯔ ꯀꯔꯤ ꯀꯔꯤꯗꯣ ꯇꯧꯔꯒ ꯁꯦꯝꯅꯤꯡ ꯁꯦꯝꯅꯤꯡ ꯃꯑꯣꯡꯗ ꯑꯃ ꯑꯅꯤ ꯄꯩꯁꯥ ꯄꯥꯏꯖꯔꯒ ꯗꯨꯝ ꯊꯝ ꯌꯥꯏꯗꯅ ꯗ꯭ꯔꯦꯁꯁꯤꯡꯒꯤ ꯃꯇꯨꯡ ꯏꯟꯅ ꯑꯗꯨꯝ ꯑꯅꯣꯛꯇꯣ ꯎꯞꯅꯕꯗꯣ ꯑꯗꯨꯃꯥꯏ ꯇꯧꯗꯅ ꯑꯁ ꯑꯩꯅꯦ ꯄꯨꯔꯥ ꯑꯅꯣꯞꯁꯦ ꯍꯦꯛꯇ ꯐꯝꯗꯦꯛꯑꯕꯅꯤ ꯀꯩꯗꯧꯔꯒꯦ ꯃꯁꯤ ꯀꯦꯝ ꯇꯧꯔꯝꯗꯦꯕ ꯍꯥꯟꯅ ꯈꯪꯕ ꯀꯥꯏꯖꯨ ꯀꯥꯏꯔꯝꯗꯦ ꯃꯄꯨ
ꯐꯔꯦ ꯂꯩꯔꯝꯃꯤꯗꯣ ꯄꯩꯁꯥ ꯁꯦꯞ ꯑꯣꯏꯔꯦ
ꯑꯗꯨꯅꯦ ꯑꯩꯅ ꯍꯣꯏ ꯏꯁ ꯁꯦꯞ ꯑꯣꯏꯔꯝꯅꯦꯍꯦ ꯑꯩꯗꯤ ꯀꯥꯏ ꯂꯨꯄꯥ ꯂꯤꯁꯤꯡ ꯑꯁ ꯑꯩꯒꯤ ꯀꯥꯗꯤꯌꯥ ꯄꯩꯁꯥ ꯄꯨꯕꯩ ꯄꯩꯁꯥꯖꯦ ꯂꯤꯁꯤꯡ ꯑꯅꯤꯍꯨꯝ ꯂꯣꯏ ꯗꯣꯔꯦ ꯑꯃꯨꯛ ꯑꯅ ꯈꯜꯂꯝꯃꯝꯅꯦ ꯍꯥ ꯉꯔꯥꯡꯅ ꯗꯨ ꯕꯦꯛ ꯑꯃꯨꯛ ꯂꯩꯒꯤꯗ ꯉꯥꯏꯔꯤꯗꯅ ꯑꯗꯨꯅꯦ ꯅꯪ ꯆꯥꯛ ꯊꯣꯡꯉꯕꯣ
ꯆꯥꯥꯛ ꯂꯣꯏꯔꯦ ꯆꯥꯛ ꯈꯔ ꯆꯥꯊꯣꯛꯑꯦ
ꯊꯣꯡꯗ꯭ꯔꯤꯕꯣ
ꯆꯥꯛ ꯂꯣꯏꯔꯦ ꯃꯤ ꯆꯥꯛ ꯆꯥꯅꯒ꯭ꯔꯦ ꯑꯉꯥꯡꯒꯩ ꯗꯗꯥꯏ ꯆꯥꯛ ꯆꯥꯕꯅꯤ ꯊꯧꯏ ꯊꯣꯡꯉꯦ ꯀꯥꯡꯉꯧ ꯀꯥꯡꯉꯧ ꯉꯧꯁꯜꯂꯦ
ꯑꯩꯗꯤ ꯊꯣꯡꯗ꯭ꯔꯤꯌꯦ ꯑꯩ ꯑꯩꯅ ꯊꯣꯡꯗꯣꯏꯅꯦ ꯉꯁꯤꯁꯦ ꯑꯩꯈꯣꯏꯁꯦ ꯅꯣꯡꯃ ꯄꯥꯝꯕꯗꯩ ꯑꯩꯈꯣꯏꯁꯦ ꯃꯦꯔꯥꯃꯦꯁ ꯆꯥꯏꯌꯦꯕ
ꯑꯗ ꯅꯣꯡ ꯄꯥꯟꯕꯁꯦ ꯃꯦꯔꯥꯃꯦꯦꯠ ꯆꯥꯕꯅꯤꯅ ꯀꯩꯅꯣ ꯇꯧꯕꯅꯤꯅ ꯃꯔꯣꯏ ꯕꯣꯔꯤꯗꯨꯒ ꯊꯥꯡꯖꯡ ꯑꯃ ꯊꯣꯡꯒꯦ ꯑꯗꯨꯒ ꯑꯆꯥ ꯑꯃ ꯇꯧꯔꯒ ꯂꯣꯏꯁꯤꯟꯒꯦ ꯇꯧꯅꯤ ꯍꯥꯏꯗꯤ ꯄꯨꯔꯅꯤꯃꯥꯒ ꯅꯃꯥ ꯄꯥꯟꯕꯒ ꯁꯪꯒꯣꯜꯖꯦꯟꯒ ꯅꯪꯗꯤ ꯅꯪ ꯆꯥꯗ꯭ꯔꯤꯕꯣ
ꯆꯥꯛꯂꯣ
ꯍꯜꯂꯣ ꯎꯝ ꯍꯣꯏ ꯍꯣꯏ ꯍꯣꯏ ꯆꯥꯔꯤꯕ꯭ꯔꯣ ꯑꯣ ꯆꯥꯛꯀ ꯆꯥꯠꯁꯜꯂꯤ ꯑꯉꯥꯡ ꯑꯣ ꯑꯗꯣ ꯑꯗꯨꯃꯥꯏꯅ ꯀꯩꯅꯣ ꯇꯧꯕꯗꯨꯗ ꯎꯝ ꯉꯁꯤ ꯉꯁꯤꯁꯨꯇꯤ ꯊꯥꯏ ꯍꯥꯏꯔꯣ
ꯉꯁꯤ ꯁꯨꯇꯤ ꯊꯥꯏꯌꯦ ꯉꯔꯥꯡ ꯑꯦꯛꯖꯥꯝ ꯂꯣꯏꯕꯒꯤ ꯑꯗꯨꯒ ꯍꯌꯦꯡ ꯑꯃꯨꯛ ꯏꯁ꯭ꯀꯨꯜ ꯀꯥꯗꫭꯏꯕ
ꯉꯁꯤ ꯊꯥꯗꯣꯛꯄꯤꯕ
ꯎꯝ ꯑꯗꯨꯒ ꯍꯌꯦꯡ ꯗꯦꯠ ꯇ꯭ꯋꯦꯟꯇꯤ ꯕꯨꯛ ꯀꯥꯔꯅꯦꯕ ꯃꯣꯏ ꯏꯁ꯭ꯀꯨꯜꯁꯦ ꯑꯗꯨꯒ ꯇ꯭ꯋꯦꯟꯇꯤ ꯀꯥꯔꯒ ꯁꯨꯇꯤ ꯊꯥꯗꯧ ꯃꯥꯜꯂꯦ ꯀꯥꯂꯦꯟ ꯁꯨꯇꯤ
ꯂꯥꯛ ꯍꯞꯇꯥ ꯑꯃ ꯅꯠꯇ꯭ꯔꯥ
ꯍꯞꯇꯥ ꯑꯃ ꯎꯝ ꯗꯦꯠ ꯇ꯭ꯋꯦꯟꯇꯤ ꯑꯩꯠꯄꯧ
ꯑꯩꯈꯣꯏꯗꯤ ꯑꯩꯈꯣꯏꯗꯤ ꯑꯩꯈꯣꯏꯗꯤ ꯃꯣꯏ ꯇ꯭ꯋꯦꯟꯇꯤꯗ ꯑ‌ꯦꯛꯀꯔꯁꯟ ꯆꯠꯂꯨꯗꯧ ꯃꯥꯜꯂꯦ ꯑꯉꯥꯡ ꯅꯤꯡꯊꯤꯕꯤ ꯍꫭꯏꯗꯤ ꯑꯗꯨꯒ ꯑꯦꯁꯀꯔꯁꯟ ꯆꯠꯂꯒ ꯀꯤ ꯑꯗꯨꯃꯥꯏꯅ ꯑꯗꯩ ꯊꯥꯗꯧ ꯃꯥꯜꯂꯦ ꯑꯩ ꯁꯨꯝ ꯈꯟꯕꯗ ꯑꯥ ꯑꯗꯨ ꯑꯗꯨꯁꯨ ꯃꯣꯏꯁꯨ ꯋꯤꯛ ꯑꯃꯈꯛꯇꯅꯤ ꯍꯥꯏꯌꯦ
ꯍꯟꯗꯛꯇꯤ ꯋꯤꯛ ꯑꯝꯇꯅꯤ ꯁꯥꯡꯅ ꯄꯤꯗ꯭ꯔꯦ ꯁꯨꯇꯤ ꯃꯌꯥꯝ ꯂꯩꯈ꯭ꯔꯕꯅꯤꯅ
ꯑꯗꯣ ꯒꯣꯔꯃꯦꯟꯒꯤ ꯑꯣꯏꯅ ꯄꯨꯂꯞ ꯑꯣꯏꯗꯣꯏ ꯅꯠꯇ꯭ꯔꯥ ꯄ꯭ꯔꯥꯏꯕꯦꯠ ꯗꯤ ꯏꯁ꯭ꯀꯨꯜ ꯒꯣꯔꯃꯦꯟꯒꯤ ꯈꯪꯗꯦ ꯅꯠꯇ꯭ꯔꯥ ꯎꯝ
ꯁꯤ ꯀꯥꯂꯦꯟ ꯁꯨꯇꯤꯁꯦ ꯏꯁ꯭ꯀꯨꯜ ꯏꯁ꯭ꯀꯨꯜꯅ ꯊꯥꯅꯤꯡꯉꯕ ꯃꯇꯝꯗ
ꯆꯥꯛ ꯏꯁꯤꯡ ꯆꯥꯊꯣꯛꯣꯏ ꯃꯤꯅ ꯆꯥꯔꯣ ꯑꯩꯁꯨ ꯏꯟꯖꯥꯡ ꯀꯩꯀꯥ ꯥꯝꯇ ꯊꯣꯡꯅꯕ ꯊꯥꯡꯅ ꯑꯝꯇ ꯂꯣꯏꯁꯜꯂꯨꯈꯤꯒꯦ ꯍꯣ ꯍꯣ ꯍꯣꯏ ꯎꯝ ꯊꯝꯃꯦ ꯊꯝꯃꯦ ꯎꯝ
ꯑ